ꯍꯜꯂꯣ
ꯑꯣ ꯑꯣ ꯇꯥꯔꯤꯕ꯭ꯔꯣ
ꯀꯩ ꯃꯊꯦꯜ ꯇꯧꯔꯒꯦ ꯕ꯭ꯔꯣ
ꯃꯣꯏ ꯉꯥ ꯃꯔꯥꯝ ꯍꯥꯏꯕꯔ ꯀꯩꯅꯣ ꯃꯅꯝ ꯅꯨꯡꯁꯤꯕ ꯃꯔꯥ ꯆꯥꯕꯤ ꯑꯃ ꯏꯔꯣꯜꯂꯦ
ꯑꯣ ꯑꯗꯨꯗꯤ ꯑꯝꯐꯧ ꯇꯥꯗ꯭ꯔꯤ ꯕ꯭ꯔꯣꯒꯤ ꯍꯦꯟꯖꯥꯡꯖꯤ ꯑꯗꯨꯗꯤ ꯍꯥꯎꯔꯝꯗꯧꯗꯤ ꯃꯥꯜꯂꯦ
ꯎꯝ ꯅꯨꯡꯆꯥ ꯑꯀꯪꯕꯒ ꯑꯍꯞꯄꯒꯀꯣ ꯃꯅꯝ ꯅꯨꯡꯁꯤꯕ ꯀꯩꯅꯣꯒꯨꯝꯕꯅꯤꯗ ꯀꯩ ꯍꯥꯏꯗꯣꯏꯅꯣ ꯂꯣꯛꯂꯩ ꯄꯨꯂꯩ ꯍꯥꯏꯕ ꯀꯔꯤ ꯌꯥꯏ
ꯑꯣ
ꯄꯟ ꯍꯥꯏꯕ꯭ꯔꯥ ꯑꯗꯨꯒꯤ ꯑꯗꯨꯒꯤ ꯃꯅꯝ ꯑꯗꯨꯃꯥꯏꯅ ꯇꯧꯋꯦ
ꯂꯣ ꯃꯊꯦꯜ ꯑꯃ ꯑꯣꯏꯅ ꯑꯗꯨꯝ ꯆꯥꯕ ꯌꯥꯕ ꯄꯣꯠꯅꯦꯕꯀꯣ
ꯅꯪ ꯆꯥꯔꯕꯣ
ꯕ꯭ꯔꯣ ꯑꯩꯁꯨ ꯆꯥꯁꯤꯜꯂꯨꯔꯦ ꯋꯥꯔꯤ ꯁꯨ ꯇꯧ ꯇꯧꯅ ꯑꯗꯨꯝ ꯆꯥꯁꯤꯜꯂꯨꯔꯦ ꯗꯁ ꯒꯨꯁꯒ ꯉꯥꯈꯒ ꯊꯣꯡꯉꯤꯅ ꯍꯧꯕ ꯍꯧꯇꯕ ꯑꯗꯨꯝ ꯆꯥꯥꯁꯜꯂꯨꯔꯦ
ꯑꯦ ꯑꯗꯨ ꯍꯥꯎꯕꯅꯦ
ꯑ ꯗꯨꯃꯥꯏꯅ ꯈꯔ ꯇꯧꯁꯜꯂꯦ ꯉꯥ ꯈꯔꯒ ꯑꯗꯨꯃꯥꯏ ꯆꯁꯜꯂꯦ
ꯑꯁ ꯆꯥꯛ ꯆꯥꯕꯒꯤ ꯑꯩꯈꯣꯏ ꯃꯩꯇꯩꯒꯤ ꯅꯨꯃꯤꯗꯥꯡꯌꯥꯝ ꯇꯤꯀꯠ ꯇꯤꯀꯠ ꯆꯥꯕꯤ ꯍꯧꯅꯕꯤ ꯑꯃ ꯂꯩꯌꯦ ꯑꯩꯁꯨ ꯇꯧꯋꯦ
ꯑꯥ
ꯑꯌꯨꯛꯁꯤꯅ ꯌꯥꯝ ꯆꯥꯔꯣꯏ ꯑꯗꯨꯒ ꯅꯨꯃꯤꯗꯥꯡ ꯆꯥꯛꯁꯤꯅ ꯍꯦꯛꯇ ꯆꯥꯁꯤꯜꯂꯒ
ꯎꯝ ꯑꯩꯗꯤ ꯕ꯭ꯔꯣ ꯑꯃꯨꯛ ꯑꯌꯨꯛꯇꯅꯃꯨꯛ ꯆꯥꯏ ꯌꯥꯝ ꯆꯥꯏꯑꯕ ꯅꯨꯡꯗꯥꯡꯗꯅ ꯑꯃꯨꯛ ꯈꯔ ꯍꯜꯂꯦ
ꯑꯣ
ꯑꯗꯣ ꯍꯥꯏꯗꯤ ꯅꯨꯡꯗꯥꯡꯖꯦ ꯍꯥꯏꯅꯕꯁꯨ ꯂꯩꯗꯅ ꯅꯨꯡꯗꯥꯡ ꯇꯨꯝ ꯇꯨꯝꯕ ꯈꯣꯠꯄꯁꯨ ꯄꯣꯊꯥꯅꯗꯣꯏꯅꯤ ꯑꯗꯨꯅ ꯌꯥꯝ ꯆꯁꯜꯒꯅꯨ ꯀꯥꯏ ꯍꯥꯏꯕꯁꯨ ꯃꯣꯏ ꯍꯥꯏꯅꯕ ꯂꯩꯗꯦꯅ ꯗꯣꯛꯇꯔꯅꯒ
ꯑꯧ
ꯑꯗꯨ ꯑꯗꯨꯃꯥꯏꯅ ꯑꯩꯁꯦ ꯁꯨꯝ ꯅꯨꯡꯗꯥꯡꯁꯦ ꯈꯔ ꯑꯗꯨꯝ ꯀꯥꯜꯂꯦ ꯋꯥꯔꯁꯨ ꯐꯔ ꯋꯥꯁꯨ ꯈꯔꯛꯇꯪ ꯆꯥꯔꯒ ꯑꯗꯨꯝ ꯑꯗꯨꯃꯥꯏ ꯇꯧꯋꯦ ꯑꯌꯨꯛꯇꯕꯨꯗꯤ ꯌꯥꯝ ꯆꯥꯏ
ꯐꯩꯌꯦ ꯇꯧꯕꯗꯤ ꯆꯥꯛꯁꯦ ꯑꯍꯨꯝꯃꯛꯇꯤ ꯆꯥꯎꯑꯅ ꯑꯍꯨꯝꯃꯨꯛ ꯍꯥꯏꯔꯒ ꯇꯤꯛꯀꯠ ꯇꯤꯛꯀꯠ ꯆꯥꯕꯤ ꯅꯠꯇꯕ ꯑꯗꯨꯝ ꯕ꯭ꯔꯦꯛꯐꯥꯁ ꯑꯃ ꯅꯨꯡꯊꯤꯟꯒꯤ ꯆꯥꯛꯇ ꯑꯃ ꯅꯨꯃꯤꯗꯥꯡꯒꯤ ꯆꯥꯛ ꯑꯃ
ꯑ ꯑꯗꯨꯃꯥꯏ ꯍꯥꯏꯗꯤ ꯍꯥꯏꯅꯕꯅꯦ ꯄꯨꯛ ꯍꯥꯡ ꯍꯥꯡꯉꯛꯄ ꯀꯥꯟꯗ ꯑꯃꯅ ꯑꯃꯨꯛ ꯃꯦꯟꯁꯤꯟꯕꯤꯕꯀꯣ
ꯎꯝ ꯑꯁ ꯑꯩꯈꯣꯏꯅ ꯑꯃꯨꯛ ꯑꯗꯨ ꯂꯩꯄꯣꯟꯇꯦꯗ ꯍꯦꯛꯇ ꯑꯁ ꯊꯣꯡꯉꯦ ꯆꯥꯔꯦ ꯎ ꯍꯥꯏꯔꯒ
ꯋꯥꯗ ꯋꯥꯗ
ꯆꯥꯅꯤꯡꯉꯦꯅ ꯑꯩꯈꯣꯏꯗꯤ ꯕ꯭ꯔꯦꯛꯐꯥꯁ ꯌꯥꯕꯗꯤ ꯑꯗꯨꯝ
ꯑ ꯍꯣꯏ ꯌꯨꯝꯒꯤꯗꯤ ꯃꯅꯤꯄꯨꯔꯒꯤꯗꯤ ꯆꯥꯛ ꯌꯦꯟꯁꯥꯡ ꯌꯥꯝ ꯐꯪꯉꯤꯗꯅ ꯝꯗ ꯍꯧꯕ ꯈꯣꯠ ꯍꯤꯡꯈꯣꯟꯒꯤ ꯍꯧꯕ ꯈꯣꯠꯄ ꯌꯥꯝꯅ ꯂꯩꯕꯅꯤꯅ ꯆꯥꯕꯁꯤ ꯋꯥꯠꯇꯕꯅꯦꯕ ꯑꯃ
ꯃꯥꯅꯦ ꯃꯥꯅꯦ ꯌꯥꯝ ꯆꯨꯝꯃꯦ
ꯍꯩ ꯔꯥꯁꯨ ꯌꯥꯝ ꯐꯪꯕꯅꯤꯅꯀꯣ
ꯑ
ꯆꯤꯟꯖꯥꯛꯀꯤ ꯃꯇꯥꯡ ꯑꯣꯏꯅ ꯇꯧꯔꯁꯤꯅꯦ ꯍꯥ ꯆꯤꯟꯖꯥꯛ ꯀꯅꯥꯁꯨ ꯋꯥꯔꯤꯁꯤ ꯆꯤꯟꯖꯥꯛꯇ ꯂꯥꯛꯑꯕꯅꯤꯅ
ꯌꯥꯏ ꯌꯥꯏꯕ꯭ꯔꯣ ꯆꯤꯟꯖꯥꯛꯁꯨ ꯋꯥꯔꯤ ꯑꯗꯨꯝ ꯇꯧꯕ ꯌꯥꯏ
ꯍꯣꯏ ꯉꯁꯥꯏꯒꯤ ꯑꯩꯈꯣꯏꯅ ꯄ꯭ꯔꯣꯇꯤꯟ ꯑꯃ ꯆꯥꯕ ꯑꯣꯏꯔꯣ ꯅꯠꯇ꯭ꯔꯒꯗ ꯑ ꯀꯥꯔꯕꯣꯍꯥꯏꯗ꯭ꯔꯦꯠ ꯑꯃ ꯆꯥꯕ ꯑꯣꯏꯔꯣ ꯁꯄ꯭ꯂꯤꯃꯦꯟ ꯌꯥꯝ ꯆꯥꯏꯗꯅ ꯍꯤꯗꯥꯛ ꯑꯣꯏꯅ
ꯑ
ꯁꯤꯒꯤ ꯄꯣꯠꯁꯦ ꯁꯨꯝ ꯀꯨꯞꯊꯅ ꯅꯩꯅꯕ ꯑꯗꯨꯝ ꯇꯥꯔꯒꯗꯤ ꯄꯣꯠꯇꯨꯗ ꯌꯥꯎꯧꯔꯤꯕ ꯏꯟꯒ꯭ꯔꯤꯗꯤꯌꯦꯟꯁꯤꯡꯗꯨ ꯂꯣꯏ ꯐꯪꯕꯅꯦꯕ ꯃꯅꯤꯄꯨꯔꯗ ꯍꯥꯏꯐꯦꯠ ꯌꯦꯡꯉꯀꯥꯟꯗꯀꯣ
ꯑꯥ
ꯁꯃ ꯍꯥꯏꯕꯗ ꯌꯨ ꯁꯨꯡꯉꯦ ꯌꯨꯊꯛꯑꯦ ꯑꯍꯟꯁꯤꯡ ꯅꯠꯇ꯭ꯔꯥ ꯑꯗꯨꯒ ꯌꯨ ꯊꯛꯄꯒꯤ ꯃꯇꯤꯛ ꯌꯨꯗꯨꯒꯤ ꯄꯨꯛꯇꯨꯒꯤ ꯑꯃꯨꯛ ꯐꯅꯕ ꯍꯤꯗꯥꯛꯁꯨ ꯑꯃꯨꯛ ꯂꯩꯌꯦꯕ ꯇꯣꯔꯄꯣꯠꯁꯨ ꯑꯃꯨꯛ ꯐꯪꯁꯤꯜꯂꯛꯑꯦ
ꯑ
ꯆꯨꯁꯤꯡꯁꯨ ꯑꯃꯨꯛ ꯂꯩꯁꯤꯜꯂꯛꯑꯦ
ꯂꯩ
ꯑꯗꯨꯃꯥꯏꯅ ꯐꯪꯗꯤ ꯂꯣꯏ ꯐꯪꯕꯅꯦꯕ ꯑꯗꯣ ꯍꯧꯖꯤꯛꯄꯨꯗꯤ ꯍꯤꯗꯥꯛ ꯑꯣꯏꯅ ꯒꯨꯂꯤ ꯑꯣꯏꯅ ꯅꯠꯇ꯭ꯔꯒꯅ ꯍꯤꯗꯥꯛ ꯃꯍꯤ ꯑꯣꯏꯅ ꯂꯤꯞ ꯁꯥꯞꯇꯒ ꯍꯥꯞꯄꯤꯁꯤ ꯉꯁꯥꯏꯒꯤ ꯎꯁꯤꯡꯁꯥ ꯃꯔꯥꯒꯨꯝꯕ ꯑꯗꯒꯤ ꯑꯇꯣꯞꯄꯣꯠꯀꯤ ꯀꯩꯅꯣ ꯑꯦꯛꯁꯇ꯭ꯔꯦꯛ ꯑꯣꯏꯕ ꯏꯇꯣꯞꯄꯣꯠꯀꯤ ꯄꯣꯠꯁꯤꯡ ꯍꯥꯏꯇꯥꯔꯦ ꯅꯝ ꯍꯥꯄꯅꯦꯕ ꯎ ꯊꯤꯖꯤꯜꯂꯨ ꯇꯥꯔꯗꯤ ꯑꯩꯈꯣꯏ ꯑꯗꯨꯝ ꯐꯪꯕꯅꯦꯕ ꯁ꯭ꯋꯥꯏꯗ ꯂꯣꯏꯅ
ꯑꯩꯈꯣꯏꯅ ꯍꯤꯗꯥꯛ ꯑꯣꯏꯅ ꯃꯣꯏꯅ ꯑꯣꯟꯊꯣꯔꯛꯄꯒꯤ ꯈꯪꯗꯕꯒꯤ ꯋꯥꯅꯦꯕ ꯅꯠꯇ꯭ꯔꯥ
ꯃꯥꯅꯦ
ꯊꯑꯣꯏꯅ ꯍꯣꯏ ꯔꯨꯊꯨꯝꯗꯤ ꯆꯨꯝꯕꯖꯥꯠꯅꯤ ꯍꯥꯏꯗꯤ ꯃꯣꯏꯒꯤ ꯀꯩꯅꯣ ꯇꯧꯕ ꯍꯥꯏꯗꯤ ꯗꯥꯏꯕꯦꯇꯤꯁ ꯅꯥꯕ ꯈꯣꯠꯅꯕꯅ ꯁꯨꯝ ꯀꯣꯒꯨꯝꯕ ꯁꯨꯝ ꯊꯛꯅꯩꯗꯅ ꯍꯧꯖꯤꯛꯀꯤ ꯅꯥꯕ ꯇꯣꯔꯣꯄꯣꯠ ꯆꯝꯐꯨꯠ ꯆꯥꯕꯅꯤ ꯈꯪꯗꯦ ꯑꯗꯨꯝ ꯇꯧꯅꯩꯗꯅ
ꯇꯧꯅꯩ
ꯑ ꯁꯝꯅ ꯍꯥꯏꯔꯣꯒ ꯑꯩꯈꯣꯏꯒꯤ ꯏꯇꯣꯟ ꯐꯥꯏꯕ ꯀꯥꯟꯗ ꯑꯗ ꯑꯩꯈꯣꯏ ꯄꯨꯡꯗꯣꯟ ꯃꯅꯥ ꯆꯥꯎ ꯀꯥꯏꯅ ꯍꯥꯏꯅꯩꯅꯤꯅ
ꯎꯝ ꯄꯨꯡꯗꯣꯟ ꯃꯅꯥ ꯆꯥꯕ ꯄꯨꯡꯗꯣꯟ ꯆꯥꯕ ꯃꯣꯏꯅ ꯑꯃꯨꯛ ꯀꯟꯁꯤꯟꯕ ꯈꯣꯡ ꯍꯥꯝꯕꯗ ꯀꯜꯂ ꯈꯣꯠꯂꯤ ꯀꯥꯏ ꯍꯥꯏꯅꯩ ꯑꯗꯣ ꯑꯄꯦꯠꯕ ꯆꯥꯕ ꯄꯦꯠꯕ ꯐꯥꯏꯕ ꯇꯗꯤ ꯑꯗꯨꯨ ꯐꯠꯇꯗ
ꯃꯥꯅꯤ ꯃꯥꯅꯤ ꯍꯤꯗꯥꯛꯁꯦ ꯑꯗꯨ ꯐꯪꯗꯤ ꯐꯪꯏꯤ
ꯐꯪꯕꯅꯦ ꯑꯩꯈꯣꯏꯅꯇꯪ ꯄꯣꯠ ꯆꯩꯁꯦ ꯁꯤꯅ ꯁꯤꯗ ꯀꯥꯟꯅꯩꯁꯤꯅ ꯁꯤꯗ ꯀꯥꯥꯟꯅꯩ ꯑꯍꯟꯁꯤꯡꯅ ꯍꯥꯏꯔꯝꯕꯕꯨꯗꯤ ꯈꯔ ꯈꯔꯕꯨꯗꯤ ꯈꯪꯕ ꯑꯗꯨꯕꯨ ꯑꯩꯈꯣꯏ ꯃꯔꯨ ꯍꯣꯛꯅ ꯍꯦꯛꯇꯥ ꯃꯦꯗꯤꯀꯦꯜ ꯁꯥꯏꯟꯁꯁꯤꯗ ꯑꯩꯈꯣꯏꯅ ꯇꯝꯃꯨꯕ ꯅꯠꯇꯥꯝꯅꯤꯝꯅ
ꯃꯥꯅꯤ
ꯈꯪꯗꯕ ꯋꯥꯅꯦꯕ ꯐꯖꯅ ꯊꯤꯖꯤꯟ ꯇꯥꯔꯒ ꯈꯪꯕ ꯉꯥꯛꯇꯅꯦꯕ
ꯑꯗꯨꯒꯤ ꯍꯥꯏꯔꯒ ꯕ꯭ꯔꯣ ꯑꯩꯈꯣꯏꯒꯤ ꯀꯩꯅꯣꯅꯁꯨ ꯑꯗꯨꯝ ꯍꯥꯏꯔꯝꯃꯤꯗꯅ ꯑꯩꯈꯣꯏꯒꯤ ꯊꯥꯏꯅꯒꯤ ꯏꯄꯥ ꯏꯄꯨꯁꯤꯡꯅꯗꯤ ꯑꯗꯨꯝ
ꯀꯩꯅꯣ ꯆꯨꯝꯅꯒ ꯑꯗꯨꯝ ꯀꯩꯅꯣ ꯍꯣꯠꯂꯤꯒ ꯍꯥꯏꯅꯕꯗꯣ ꯀꯩ ꯍꯥꯏꯅꯤ ꯑꯩꯈꯣꯏꯒꯤ ꯅꯨꯃꯤꯠ ꯊꯥ ꯌꯦꯡꯉꯒ ꯈꯣꯏ ꯍꯟꯇꯛꯒꯤ ꯀꯩꯅꯣꯒ ꯑꯩꯈꯣꯏꯒꯤ ꯅꯨꯃꯤꯠ ꯑꯐꯕ ꯂꯦꯞꯄꯤ ꯈꯣꯠꯂꯤ ꯀꯥꯏ ꯇꯧꯕ ꯑꯃ ꯂꯩꯗꯥꯏꯅꯦ
ꯎꯝ ꯎꯝ
ꯑꯗꯨꯁꯨ ꯑꯗꯨꯝ ꯍꯥꯏꯗꯤ ꯁꯥꯏꯟꯇꯤꯐꯤꯛꯀꯤ ꯁꯥꯏꯟꯇꯤꯅꯤꯀꯔ ꯌꯦꯡꯉ ꯇꯥꯔꯒꯖꯨ ꯑꯗꯨꯝ ꯃꯣꯏꯅ ꯑꯃꯔꯣꯝꯗꯗꯤ ꯆꯨꯝꯃꯤꯅꯦ ꯑꯈꯣꯏ ꯃꯇꯝꯗꯨꯗ ꯆꯥꯎꯈꯠꯇꯕꯒꯤ ꯁꯨꯃꯥꯏꯅ ꯈꯪꯕ ꯉꯝꯃꯤ ꯈꯣꯠꯂꯤ ꯉꯝꯃꯤ ꯉꯥꯏ ꯁꯨꯝ ꯍꯥꯏꯅꯔꯤꯅꯦꯕ ꯑꯗꯨꯖꯨ
ꯃꯥꯅꯦ ꯃꯣꯏ ꯃꯣꯏ ꯌꯥꯝ ꯈꯪꯕ ꯂꯩꯗ ꯁꯥꯏꯟꯇꯤꯐꯤꯀꯦꯜꯂꯤ ꯃꯇꯝꯗꯨꯗ ꯄ꯭ꯔꯨꯐ ꯇꯧꯗ ꯇꯥꯔꯒꯥꯁꯨꯀꯣ ꯉꯁꯥꯏꯒꯤ ꯌꯦꯛ ꯂꯧꯅꯒꯅꯨ ꯌꯦꯛ ꯂꯧꯅꯒꯅꯨ ꯍꯥꯏꯔ ꯊꯗꯤ ꯃꯇꯝꯗꯨꯗꯗꯤ ꯃꯤ ꯌꯥꯝꯗꯕꯅꯤꯅ ꯌꯦꯛ ꯃꯥꯟꯅꯕ ꯍꯥꯏꯖꯦ ꯉꯁꯥꯏꯒꯤ ꯑꯩꯒꯤ ꯎꯝ ꯖꯦꯅꯦꯇꯤꯛꯇꯨ ꯃꯥꯥꯟꯅ ꯇꯥꯔꯒꯗꯤ ꯁꯣꯝ ꯅꯥꯀꯟꯗ ꯑꯉꯥꯡꯗꯨ ꯑꯣꯜꯂꯛꯄ ꯃꯇꯝꯗ ꯁꯣꯏꯅ ꯄꯣꯛꯂꯛꯄ ꯈꯣꯠꯂꯛꯄ ꯌꯥꯝ ꯇꯧꯒꯜꯂꯤꯗꯅ
ꯃꯥꯅꯤ
ꯑꯗꯨꯝ ꯑꯗꯨꯝꯕꯒꯤ ꯁꯥꯒꯩ ꯂꯧꯅꯒꯅꯨ ꯏ ꯃꯁꯦꯟ ꯂꯧꯅꯒꯅꯨ ꯍꯥꯏꯕ ꯆꯞ ꯃꯥꯟꯅꯩꯕ ꯑꯃꯔꯣꯝꯗ ꯌꯦꯛ ꯂꯧꯅꯕ ꯐꯠꯇꯦꯒ ꯍꯥꯏꯅꯔꯝꯃꯤꯁꯤꯀꯣ ꯃꯣꯏꯅ
ꯃꯥꯅꯤ
ꯑꯗꯨꯝ ꯈꯪꯕ ꯉꯝꯕꯅꯤꯗ ꯀꯣꯟꯅ ꯇꯞ ꯇꯞꯅ ꯑꯗꯨꯝ ꯄ꯭ꯔꯨꯐ ꯇꯧꯔꯛꯄꯅꯦꯕ ꯃꯣꯏꯒꯤ ꯀꯩꯅꯣꯁꯦ
ꯃꯥꯅꯦ ꯃꯥꯅꯦ ꯑꯈꯣꯏꯒꯤ
ꯀꯩꯅꯣꯁꯤꯅꯁꯨ ꯍꯥꯏꯗꯤ ꯑꯈꯣꯏꯒꯤ ꯑꯥ ꯀꯩ ꯍꯥꯏꯅꯤ ꯑꯈꯣꯏꯒꯤ ꯃꯩꯇꯩꯒꯤ ꯀꯩꯅꯣꯁꯤꯅꯖꯨ ꯍꯥꯏꯕꯗꯤ ꯏꯗꯨꯀꯦꯁꯟꯒꯤꯗ ꯌꯥꯝ ꯆꯥꯎꯈꯠꯇꯥ ꯇꯥꯔꯒꯁꯨ ꯃꯇꯝꯗꯨꯗꯩ ꯍꯧꯅ ꯑꯗꯨꯝ ꯋꯥꯡ ꯀꯣꯛꯇꯤ ꯑꯗꯨꯝ ꯋꯥꯡꯉꯤ ꯍꯥꯏꯇꯥꯔꯦꯅꯦ ꯑꯈꯣꯏꯒꯤ ꯏꯄꯥ ꯏꯄꯨꯁꯤꯡ ꯍꯥꯏꯇꯥꯔꯦ
ꯎꯝ ꯃꯣꯏꯗ ꯑꯥ ꯈꯪꯗꯦ ꯃꯣꯏꯁꯨ ꯀꯥ ꯑꯍꯟ ꯃꯣꯏꯒꯤ ꯑꯍꯟꯁꯤꯡꯅ ꯑꯃꯨꯛ ꯇꯥꯛꯑꯝꯗꯣꯏ ꯅꯠꯇ꯭ꯔꯥ ꯑꯍꯟꯁꯤꯡꯗꯨꯁꯨ ꯑꯍꯟ ꯑꯃꯅ ꯇꯥꯑꯝꯗꯣꯏꯅꯦ ꯅꯠꯇ꯭ꯔꯥ
ꯃꯥꯅꯤ
ꯍꯧꯔꯛꯐꯝꯗꯤ ꯈꯪꯗꯕ ꯑꯗꯨꯕꯨ ꯆꯨꯝꯃꯗꯤ ꯂꯩꯕ ꯄꯣꯠ ꯃꯌꯥꯝ ꯑꯃ ꯑꯩꯈꯣꯏꯅ ꯍꯧꯖꯤꯛ ꯑꯗꯨꯝ ꯀꯜꯆꯔ ꯑꯣꯏꯅ ꯁꯤꯖꯤꯟꯅꯔꯤꯁꯤꯀꯣ ꯌꯥꯝ ꯐꯖꯕ ꯄꯣꯠꯅꯤ ꯑꯃꯔꯣꯝ
ꯑꯗꯨꯝ ꯍꯥꯏꯗꯤ ꯕ꯭ꯔꯣ ꯁꯤꯗꯤ ꯑꯗꯨꯝ ꯃꯤꯑꯣꯏꯕꯒꯤ ꯀꯩꯅꯣ ꯑꯣꯏꯕ ꯖꯥꯠꯅꯤꯗ ꯍꯥꯏꯗꯤ ꯑꯗꯨꯝ ꯂꯣꯏꯅ ꯑꯗꯨꯝ ꯂꯩꯔ ꯅꯦꯆꯔꯒ ꯁꯨꯝ ꯂꯣꯏꯅꯔꯛꯑꯕꯅꯤꯅ ꯑꯗꯨꯝ ꯂꯣꯏ ꯈꯪꯅꯔꯛꯄ ꯄꯣꯠꯅꯦꯕ
ꯃꯥꯅꯦ ꯑꯦꯛꯁꯄꯤꯔꯦꯟꯁꯁꯨ ꯑꯦꯛꯁꯄꯤꯔꯦꯟꯁꯁꯨ ꯂꯩꯔꯛꯑꯕ ꯑꯦꯛꯁꯄꯤꯔꯦꯟꯁꯁꯨ ꯂꯩꯅ ꯂꯩꯅ ꯉꯁꯥꯏꯒꯤ ꯑꯦ ꯃꯣꯏꯅ ꯍꯥꯏꯔꯝꯕꯗꯨ ꯑꯦ ꯆꯨꯃꯤ ꯈꯣꯂꯤꯗꯣ ꯈꯪꯉꯛꯄ ꯃꯣꯏꯗ ꯊꯦꯡꯅꯔꯛꯄ ꯑꯗꯨꯗꯨꯅꯁꯨ ꯑꯗꯨꯝ ꯄꯣꯠꯇꯨ ꯑꯗꯨꯝ ꯆꯠꯅꯒꯤꯕ ꯖꯥꯅꯤꯗ
ꯃꯥꯅꯦ ꯃꯥꯅꯤ ꯍꯥꯏꯗꯤ ꯁꯨꯝ ꯆꯥꯎꯈꯠꯂꯛꯀꯗꯧꯕ ꯁꯨꯝ ꯃꯦꯆꯤꯟ ꯀꯩꯀꯥ ꯈꯨꯠꯁꯨ ꯈꯨꯠꯂꯥꯏ ꯃꯌꯥꯝꯖꯤꯅ ꯁꯨꯝ ꯃꯍꯨꯠ ꯁꯤꯜꯂꯛꯄꯒꯤ ꯀꯩꯅꯣ ꯇꯧꯒꯤ ꯃꯥꯟꯒꯤ ꯋꯥꯅꯤ ꯀꯨꯞꯊꯔꯨꯔꯒꯗꯤ ꯁꯨꯝ ꯃꯣꯏꯅ ꯍꯥꯏꯔꯤꯗꯨꯁꯨ ꯗꯨꯝ ꯑꯗꯨꯝ ꯂꯩ ꯑꯗꯨꯝ ꯑꯁꯦꯡꯕ ꯑꯣꯏꯅ ꯎꯠꯄ ꯌꯥꯕ ꯉꯥꯛꯇꯅꯦꯕ
ꯃꯥꯅꯦ ꯈꯪꯕꯥ ꯐꯟ ꯈꯪꯉꯤꯗ ꯀꯃꯥꯏꯅ ꯈꯪꯉꯤꯅꯣꯁꯨ ꯈꯪꯗꯦ꯫ ꯑꯈꯣꯏ ꯃꯇꯝꯗꯨꯇ ꯄꯣꯛꯑꯝꯃꯦ ꯈꯜꯂꯣ ꯀꯃꯥꯏꯅ ꯅꯣꯂꯦꯖꯁꯨ ꯂꯩꯗꯣꯏꯅꯣ ꯍꯥ ꯃꯣꯏꯅ ꯍꯩꯔꯤꯕ ꯃꯣꯏꯅ ꯍꯩꯔꯤꯕ ꯊꯥꯛꯇꯣ ꯑꯃꯔꯣꯝꯗꯗꯤ ꯑꯃꯔꯣꯝꯗ ꯃꯥꯏꯕ ꯒꯥꯏꯅ ꯑꯈꯣꯏꯅ ꯅꯥꯕ ꯃꯇꯝꯗ ꯗꯥꯛꯇꯔ ꯂꯩꯔꯝꯄꯣꯟꯇꯦ ꯃꯥꯏꯕ ꯈꯣꯠꯄ ꯀꯧꯅꯔꯒ ꯅꯠꯇ꯭ꯔꯥ
ꯎꯝ
ꯃꯣꯏꯁꯨ ꯑꯗꯨꯛꯀꯤ ꯃꯇꯤꯛ ꯑꯗꯨꯝꯕꯩ ꯂꯝꯕꯤꯗ ꯊꯤꯖꯤꯟꯕ ꯀꯥꯡꯕꯨꯅꯦꯕ ꯄ꯭ꯂꯁ ꯃꯣꯏꯖꯦ ꯅꯠ ꯑꯥ ꯄꯣꯠꯁꯤꯡ ꯈꯇꯁꯨ ꯅꯠꯇꯅ ꯃꯣꯏꯒꯤ ꯑꯥ ꯌꯥꯝ ꯐꯖꯕ ꯊꯥꯏꯅꯒꯩꯒꯤ ꯂꯥꯏꯒ ꯑꯗꯨꯝ ꯁꯥꯒꯣꯜꯅꯔ ꯂꯥꯛꯄꯒꯤ ꯃꯑꯣꯡꯗ ꯂꯥꯏꯁꯣꯟꯁꯨ ꯁꯣꯟꯕꯤꯕ ꯈꯣꯠꯄꯤꯕ ꯅꯠꯇ꯭ꯔꯥ
ꯃꯥꯅꯤ
ꯑꯗꯨꯃꯥꯏꯅ ꯇꯧꯒꯤꯕ ꯍꯧꯖꯤꯛꯀꯥꯟꯁꯨ ꯑꯗꯨꯝ ꯑꯈꯣꯏ ꯁ꯭ꯋꯥꯏꯗꯁꯨꯀꯣ ꯌꯥꯏꯔꯣꯡ ꯊꯨꯡꯕ ꯕꯨ ꯑꯣꯏꯔꯣ ꯌꯥꯏꯔꯣꯡ ꯊꯨꯉꯛꯄꯒꯤꯕꯨ ꯑꯣꯏꯔꯣ ꯅꯠꯇ꯭ꯔꯒꯅ ꯈ꯭ꯋꯥꯡꯒꯤ ꯅꯥꯕꯩꯕꯨ ꯑꯣꯏꯔꯣꯀꯣ ꯑꯗꯨꯝ ꯃꯩꯇꯩ ꯃꯩꯇꯩ ꯃꯥꯏꯕ ꯈꯔ ꯂꯩꯕ ꯂꯥꯏꯀꯣꯟꯒꯤ
ꯑꯥ
ꯃꯣꯏꯗ ꯆꯠꯂꯒ ꯑꯗꯨꯝ ꯑꯦ ꯅꯪꯒꯤ ꯀꯩꯅꯣꯗꯨ ꯃꯣꯏꯅ ꯁꯣꯟꯕꯤꯔꯒ ꯌꯦꯔꯨꯝꯒ ꯇꯧꯔꯒꯀꯣ ꯑꯗꯨꯝ ꯀꯣꯏꯔꯒ ꯇꯩꯕꯤꯕ ꯌꯥꯏꯔꯣꯡ ꯋꯥꯏꯗꯀꯣ ꯑꯗꯨꯝ ꯌꯥꯏꯔꯣꯡꯗꯣ ꯍꯟꯖꯤꯟꯍꯟ ꯍꯟꯖꯤꯟ ꯍꯟꯕ ꯍꯥꯏꯇꯥꯔꯦ ꯐꯍꯟꯒꯤꯕ ꯑꯗꯨꯃꯥꯏꯅ ꯇꯧꯕꯁꯨ ꯊꯦꯡꯅꯕ ꯌꯥꯎꯒ꯭ꯔꯦ ꯑꯗꯨ
ꯂꯩꯗ ꯕ꯭ꯔꯣ ꯈꯔꯗꯤ ꯑꯗꯨꯝ ꯍꯥꯏꯗꯤ ꯗꯣꯛꯇꯔꯅ ꯐꯅ ꯆꯥꯎꯈꯠꯂꯛꯇꯥꯁꯨ ꯗꯣꯛꯇꯔꯅ ꯌꯥꯗꯕ ꯃꯐꯝ ꯑꯗꯨꯝ ꯂꯩꯔꯤꯗ ꯍꯧꯖꯤꯛꯁꯨ ꯑꯗꯨꯅ ꯑꯗꯨꯝ ꯁꯤꯒꯨꯝꯕ ꯁꯨꯝ ꯃꯊꯧ ꯇꯥꯏꯗ ꯕꯨ ꯅꯠꯇ꯭ꯔꯥ
ꯃꯥꯅꯦ ꯃꯣꯏꯒꯤꯗꯨꯁꯨ ꯑꯗꯨꯒ ꯗꯣꯛꯇꯔꯒꯤꯗꯨꯁꯨ ꯄꯨꯂꯞ ꯁꯥꯒꯣꯟꯅꯃꯤꯟꯅꯔꯒ ꯄꯣꯠꯇꯨ ꯂꯣꯏꯅ ꯊꯤ ꯊꯤꯒꯠꯃꯤꯟꯅꯔꯒ ꯆꯥꯎꯈꯠꯄ ꯄꯣꯠꯇꯨ ꯄꯨꯔꯛ ꯇꯥꯔꯗꯤꯀꯣ ꯍꯣꯡꯁꯨ ꯍꯣꯡꯒꯅꯤ ꯍꯤꯗꯥꯛꯁꯨ ꯍꯣꯡꯒꯅꯤ ꯄꯣꯠꯁꯨ ꯍꯣꯡꯒꯅꯤ
ꯃꯥꯅꯤ
ꯎꯝ ꯀꯥꯟꯅꯕ ꯂꯣꯏꯅ ꯐꯪꯃꯤꯟꯅꯗꯣꯏꯅꯤ
ꯃꯥꯅꯤ ꯍꯧꯖꯤꯛꯀꯥꯟꯒꯤ ꯍꯣꯁꯄꯤꯇꯥꯜꯈꯩꯁꯤꯅ ꯀꯩꯅꯣ ꯇꯧꯕꯤꯗ꯭ꯔꯒꯗꯤ ꯍꯥꯏꯗꯤ ꯈꯔ ꯁꯦꯟ ꯊꯨꯝꯒꯤ ꯀꯩꯅꯣꯁꯤ ꯌꯦꯡꯕꯤꯗꯕꯤꯗ ꯑꯗꯨꯝ ꯃꯤꯑꯣꯏꯕꯒꯤ ꯍ꯭ꯌꯨꯃꯤꯅꯤꯇꯤꯗꯣ ꯐꯖꯅ ꯌꯦꯡꯕꯤ ꯂꯥꯏꯌꯦꯡꯕꯤꯔꯗꯤꯀꯣ ꯑꯗꯨꯁꯨ
ꯎꯝ
ꯈꯔ ꯐꯒꯗꯧꯅꯤ ꯑꯩꯈꯣꯏ ꯍꯧꯖꯤꯛꯀꯥꯟꯒꯤ ꯂꯩꯔꯤ ꯃꯌꯥꯝꯖꯤꯡꯖꯤꯗꯤ ꯑꯅꯝꯕꯅ ꯂꯥꯏꯌꯦꯡ ꯕꯤꯒꯦꯅ ꯂꯩꯕꯗꯤ ꯑꯝꯇ ꯅꯠꯇꯦꯕ ꯄꯩꯁꯥ ꯇꯥꯟꯒꯦ ꯍꯥꯏꯕ ꯔꯣꯝꯗꯣ ꯂꯣꯏ ꯂꯥꯛꯑꯦꯕ ꯍꯥꯏꯗꯤ
ꯃꯥꯅꯤ ꯍꯧꯖꯤꯛ ꯖꯦꯟꯇꯜ ꯑꯃ ꯇꯝꯕ ꯑꯣꯏꯔꯣ ꯑꯗꯨꯒꯤ ꯑꯦꯅꯤ ꯗꯥꯛꯇꯔꯒꯤ ꯂꯥꯏꯟꯁ ꯀꯥꯡꯉꯨꯁꯦ ꯌꯧꯔꯛꯑꯀꯥꯟꯗ ꯒꯣꯕꯔꯃꯦꯟꯒꯤ ꯖꯣꯕꯇꯨꯗꯤ ꯀꯝꯄꯜꯁꯔꯤ ꯐꯪꯗꯝꯕꯅꯤꯅ ꯄ꯭ꯔꯥꯏꯚꯦꯠꯇ ꯌꯥꯎꯋꯦꯗꯅ
ꯑ
ꯑꯗ ꯄ꯭ꯔꯥꯏꯚꯦꯠꯇ ꯑꯃꯨꯛ ꯃꯥꯒꯤ ꯗꯦꯟꯇꯤꯁ ꯑꯣꯏꯔꯁꯨ ꯑꯦꯍꯦ ꯄ꯭ꯔꯥꯏꯚꯦꯠꯅ ꯍꯥꯡꯉꯒ ꯃꯤ ꯂꯥꯛꯄ ꯍꯦꯜꯂꯤꯗꯅ
ꯑꯥ
ꯄꯩꯁꯥꯒꯤ ꯈꯜꯂꯒ ꯑꯃꯨꯛ ꯍꯥꯡꯉꯤꯅꯦꯕ ꯀ꯭ꯂꯤꯅꯤꯛ ꯀ꯭ꯂꯤꯅꯤꯛ ꯑꯃꯨꯛ
ꯃꯥꯅꯤ
ꯍꯥꯏꯕꯁꯨ ꯅꯥꯔꯛ ꯀꯥꯟꯗꯗꯤ ꯃꯣꯏꯗ ꯆꯠꯇ ꯌꯥꯗꯕꯅꯤꯅ ꯑꯃꯨꯛ ꯆꯠꯂꯨꯔꯅꯤ ꯅꯠꯇ꯭ꯔꯥ ꯑꯅꯛꯄ ꯊꯤꯔꯛ ꯀꯥꯟꯗ ꯄꯩꯁꯥ ꯇꯥꯃꯝꯗꯨ ꯑꯗꯨꯝ ꯑꫭꯏꯑꯕ ꯃꯣꯏꯒꯤꯗꯤ
ꯑꫭꯏ ꯎꯝ ꯑꯗꯨ ꯑꯣꯏꯇꯥꯖꯨ ꯕ꯭ꯔꯣ ꯀꯩꯅꯣ ꯍꯥꯏꯗꯤ ꯑꯥ ꯍꯣꯏꯗꯤ ꯁꯦꯜꯁꯨ ꯇꯥꯟꯒꯗꯕꯅꯤ ꯑꯗꯨ ꯑꯣꯏꯇꯥꯔꯒꯖꯨ ꯌꯥꯝꯅ ꯑꯣꯚꯔ ꯆꯥꯔꯖ ꯇꯧꯕ ꯀꯥꯡꯕꯨ ꯑꯃꯁꯨ ꯂꯩꯔꯤꯗꯅ
ꯂꯩ ꯂꯩ ꯗꯃꯥꯗ ꯂꯩ
ꯑ ꯑꯗꯨꯅ ꯍꯥꯏꯗꯤ ꯃꯤ ꯈꯨꯗꯤꯡꯃꯛꯁꯦ ꯅꯨꯡꯉꯥꯏꯕ ꯅꯠꯇꯦ ꯑꯗꯨꯅ ꯑꯅꯥꯕ ꯍꯥꯏꯁꯤꯗꯤ ꯑꯋꯥ ꯑꯅꯥ ꯀꯩꯅꯣꯒꯤ ꯐꯤꯕꯝ ꯑꯃꯁꯨ ꯑꯣꯏꯕꯅꯤꯅ ꯑꯗꯨꯝ ꯌꯦꯡꯉꯒ ꯑꯦꯕꯔꯦꯁ ꯑꯣꯏ ꯀꯩꯅꯣ ꯑꯣꯏꯕ ꯑꯦꯐꯣꯔꯗꯦꯕꯜ ꯑꯣꯏꯕ ꯃꯑꯣꯡꯗ ꯁꯥꯕꯤꯔꯒꯗꯤ ꯑꯗꯨ ꯁꯨꯝ ꯐꯩꯗꯅ
ꯎꯝ
ꯑꯗꯨ ꯅꯠꯇꯕ ꯍꯥꯏꯇꯥꯔꯦ ꯍꯥꯏꯗꯤ ꯃꯤꯒꯤ ꯑꯅꯥꯕꯗꯒꯤ ꯑꯩꯈꯣꯏꯅ ꯃꯣꯏꯗꯒꯤ ꯀꯥꯟꯅꯍꯧꯔꯒꯦ ꯍꯥꯏꯕꯒꯤ ꯐꯤꯕꯝꯗ ꯂꯩ ꯑꯩꯈꯣꯏꯒꯤ ꯂꯩꯇꯅ ꯑꯩꯈꯣꯏꯒꯤ ꯂꯩꯕ ꯍꯣꯁꯄꯤꯇꯥꯜꯁꯤꯡꯁꯦ ꯍꯥꯏꯇꯥꯔꯦꯅꯦꯀꯣ ꯄ꯭ꯔꯥꯏꯚꯦꯠꯇ ꯂꯩꯕꯁꯤꯡꯁꯦ
ꯎꯝ ꯅꯪ ꯍꯥꯢꯗꯣ ꯃꯃꯤꯡ ꯄꯟꯗ꯭ꯔꯁꯨ ꯌꯥꯝ ꯂꯩꯔꯦ ꯃꯅꯤ ꯃꯅꯤꯄꯨꯔꯗꯗꯤ
ꯑꯥ ꯑꯗꯨꯅ ꯑꯗꯨꯃꯛꯁꯨ ꯄꯥꯝꯗꯦꯕ ꯍꯥꯏꯗꯤ ꯁꯥꯕꯤꯁꯁꯨ ꯐꯖꯅ ꯄꯤꯕꯤꯔꯒ ꯑꯗꯨꯝ ꯆꯥꯟꯅꯕ ꯃꯑꯣꯡꯗ ꯂꯧꯕꯤꯔꯒꯗꯤ ꯃꯤꯁꯨ ꯊꯋꯥꯏꯁꯨ ꯍꯤꯡꯖꯔꯦ ꯄꯩꯁꯥꯁꯨ ꯀꯟꯖꯔꯦ ꯑꯗꯨꯅꯗꯤ ꯐꯩꯗꯅ
ꯃꯥꯅꯦ ꯉꯔꯥꯡ ꯅꯍꯥꯟꯗꯁꯨ ꯑꯩꯈꯣꯏ ꯑꯍꯜ ꯑꯃ ꯌꯥꯝ ꯑꯍꯟꯕꯨꯗꯤ ꯅꯠꯇꯦ ꯀꯩꯅꯣꯝ ꯅꯥꯔꯦꯅ ꯄꯨꯈꯠꯄꯅꯦ
ꯑꯥ
ꯁ꯭ꯋꯥꯏꯗ ꯄꯨꯈꯠꯄꯗꯨ ꯃꯅꯤꯄꯨꯔꯗ ꯄꯨꯈꯠꯄꯗꯨ ꯑꯦ ꯃꯣꯏꯅ ꯀꯩ ꯍꯩꯇꯕꯩ ꯑꯣꯏꯗꯣꯏꫪꯥ ꯅꯠꯇ꯭ꯔꯒ ꯀꯨꯞꯊꯗꯩꯕꯩ ꯑꯣꯏꯗꯣꯢꯔꯥ ꯈꯪꯗ꯭ꯔꯦ ꯄꯣꯠꯇꯣ ꯒꯨꯋꯥꯇꯤ ꯌꯥꯎꯔꯣꯅ ꯒꯨꯋꯥꯇꯤ ꯌꯧꯔꯦ
ꯑꯥ
ꯒꯨꯋꯥꯇꯤ ꯒꯨꯋꯥꯇꯤ ꯌꯧꯔꯒ ꯉꯁꯥꯏꯒꯤ ꯁꯤꯗꯗꯤ ꯂꯨꯄꯥ ꯂꯤꯁꯤꯡ ꯌꯥꯡꯈꯩ ꯍꯨꯝꯐꯨ ꯆꯪꯉꯒ ꯇꯦꯁꯀ ꯂꯣꯏꯅ ꯇꯧꯔꯝꯅꯦꯕ ꯄꯣꯠꯇꯣ ꯑꯗꯣꯒ ꯒꯨꯋꯥꯇꯨꯗꯗꯤ ꯉꯁꯥꯏꯒꯤ ꯂꯨꯄꯥ ꯂꯤꯁꯤꯡ ꯃꯉꯥ ꯄꯤꯕ ꯍꯤꯗꯥꯛ ꯑꯃ ꯃꯣꯏꯒꯤ ꯒꯂꯤ ꯑꯃ ꯆꯥꯔꯒ ꯑꯗꯨꯝ ꯐꯥꯒ꯭ꯔꯦꯗꯅ ꯄꯣꯠꯇꯣ ꯗꯣꯛꯇꯔ ꯗꯥꯛꯇꯔ ꯑꯃꯅ ꯈꯪ ꯌꯦꯡꯉꯦ ꯃꯥ ꯔꯤꯄꯣꯔꯠꯇꯣ ꯀꯩꯅꯣ ꯀꯩꯅꯣꯒꯤ ꯑꯦ ꯅꯪꯒꯤꯁꯤꯗꯤ ꯁꯤ ꯆꯥꯎꯗ ꯍꯥꯏꯔꯒ ꯒꯨꯂꯤꯗꯨ ꯍꯞꯇꯥ ꯊꯥ ꯑꯃꯒꯤꯗ ꯀꯩꯅꯣ ꯂꯤꯁꯤꯡ ꯃꯉꯥꯐꯥꯎ ꯇꯥꯕ ꯑꯃ ꯍꯥꯏꯇꯥꯔꯦ ꯑꯗꯨꯝ ꯆꯥꯔꯁꯨ ꯐꯔꯦꯗꯅ
ꯈꯦꯟꯅꯕꯁꯦ
ꯃꯍꯩꯗꯨꯕꯨ ꯂꯩꯇꯥꯥꯔꯗꯤ ꯀꯩꯗꯧꯕꯒꯤ ꯅꯠꯇ꯭ꯔꯣ
ꯃꯥꯅꯦ ꯄꯩꯁꯥꯁꯤꯗꯤ ꯃꯁꯥꯅ ꯂꯥꯛꯆꯕ ꯄꯣꯠꯅꯤ ꯍꯥꯏꯗꯤ ꯁꯤꯟꯐꯝꯗꯨꯗ ꯄꯩꯁꯥ ꯇꯥꯟꯒꯦꯅ ꯈꯟꯗ꯭ꯔꯁꯨ ꯑꯗꯨꯝ ꯃꯍꯩꯗꯨꯅ ꯑꯗꯨꯝ ꯃꯁꯥꯅ ꯑꯗꯨꯝ ꯇꯥꯟꯖꯔꯛ ꯂꯝꯕꯤ ꯂꯥꯛꯆꯒꯗꯧꯕ ꯄꯣꯠꯅꯦꯕ
ꯃꯥꯅꯦ
ꯍꯥꯏꯅꯕ ꯑꯃꯁꯨ ꯂꯩꯗꯅ ꯍꯥꯏꯗꯤ ꯃꯍꯩ ꯐꯖꯅ ꯍꯩꯌꯨ ꯁꯦꯟ ꯍꯥꯏꯗꯨꯗꯤ ꯃꯁꯥꯅ ꯈꯣꯡꯅ ꯂꯥꯛꯆꯒꯅꯤ ꯍꯥꯏꯕꯗꯣ ꯑꯗꯨꯒꯤ ꯐꯤꯕꯝꯗ ꯇꯧꯕꯗꯨꯗꯤ ꯀꯌꯥ ꯌꯥꯎꯗꯦꯕ ꯃꯣꯏꯒꯤ ꯍꯧꯖꯤꯛ ꯂꯩꯔꯤꯕ ꯑꯩ ꯀ꯭ꯂꯤꯅꯤꯛꯅꯤ ꯈꯪꯗꯦ ꯈꯪꯗꯦꯀꯣ
ꯍꯥꯏꯗꯤ ꯁꯝꯅ ꯍꯥꯏꯔꯒ ꯍꯥꯏꯔꯒꯁꯨ ꯗꯣꯛꯇꯔ ꯂꯦꯅꯤꯟꯒꯥꯏꯁꯦ ꯑꯗꯨꯝ ꯐꯥꯎꯋꯤꯗꯅ ꯍꯥꯏꯗꯤ ꯃꯥꯅ ꯀꯣꯅꯔꯗ ꯆꯠꯂꯝ ꯇꯥꯔꯒꯗꯤ ꯑꯗꯨꯁꯨ ꯃꯥꯁꯨ ꯀꯩꯁꯨ ꯐꯥꯎꯔꯝꯃꯣꯏꯕ
ꯃꯥꯅꯤ
ꯌꯦꯡꯕ
ꯑꯗꯨꯃꯥꯢꯅꯗꯤ ꯗꯦꯗꯤꯀꯦꯠ ꯇꯧꯕꯁꯦ ꯑꯦ ꯑꯩꯅ ꯉꯁꯤ ꯗꯥꯛꯇꯔ ꯑꯣꯏꯗꯣꯏꯁꯤ ꯀꯩꯒꯤꯅꯣ ꯍꯥꯏꯕ ꯄꯣꯠꯇꯣ ꯍꯥꯟꯅ
ꯑꯥ
ꯑꯩ ꯃꯦ ꯂꯥꯏꯌꯦꯡꯗꯣꯏꯅꯦ ꯅꯠꯇ꯭ꯔꯥ ꯃꯦꯂꯥꯏꯌꯦꯡꯗꯣꯏ ꯑꯅꯥꯕ ꯃꯌꯥꯝ ꯂꯥꯛꯇꯣꯏꯅꯦ ꯑꯅꯥꯕ ꯂꯥꯛꯄ ꯃꯇꯝꯗ ꯀꯃꯥꯏꯅ ꯇ꯭ꯔꯤꯠꯃꯦꯟ ꯄꯤꯒꯅꯤ ꯃꯣꯏ ꯑꯦꯇꯤꯇ꯭ꯌꯨꯠꯇꯨꯃꯁꯨ ꯁꯦꯝꯕ ꯗꯔꯀꯥꯔ ꯇꯥꯏ ꯅꯠꯇ꯭ꯔꯥ
ꯇꯥꯏ ꯇꯥꯏ
ꯑꯗꯣ ꯃꯤ ꯃꯤꯗꯨ ꯌꯥꯝ ꯋꯥꯅ ꯂꯛ ꯃꯤꯗꯨ ꯌꯥꯝ ꯋꯥꯅ ꯅꯥꯔꯒ ꯂꯥꯛꯑꯒ ꯄꯣꯠꯇꯨꯗ ꯈꯨꯆꯩ ꯁꯩꯕꯤꯔꯒꯣꯠꯄ ꯅꯣꯏ ꯁꯤ ꯌꯥꯝꯅ ꯉꯥꯏꯑꯣ ꯑꯗꯨꯗ ꯀꯣꯡꯒꯥꯏ ꯑꯃꯅꯤ ꯍꯣꯁꯄꯤꯇꯥꯜꯗ ꯃꯤ ꯆꯤꯟꯕꯅꯤꯅ ꯅꯠꯇ꯭ꯔꯥ
ꯃꯥꯅꯦ ꯑꯩꯈꯣꯏ ꯃꯅꯤꯄꯨꯔꯒꯤ ꯀꯩꯅꯣꯁꯦ ꯑꯗꯨꯝꯕ ꯌꯥꯝ ꯂꯩꯗ ꯍꯥꯏꯔꯗꯤ ꯀꯩ ꯍꯥꯏꯅꯤ ꯃꯩꯒꯤ ꯇꯥꯏꯃꯤꯡ ꯆꯥꯗꯕ ꯍꯥꯏꯒꯗ꯭ꯔꯥ ꯑꯗꯨꯝꯕ ꯀꯩꯅꯣꯝꯁꯦ ꯃꯦꯅꯔ ꯌꯥꯎꯗꯕ ꯍꯥꯏꯒꯗ꯭ꯔꯥ ꯑꯗꯨꯝꯕꯁꯦ ꯑꯗꯨꯝꯕꯨ꯭ꯔꯣ ꯂꯩꯇ ꯍꯥꯏꯗꯤ ꯐꯅ ꯑꯆꯧꯕ ꯃꯤ ꯑꯣꯏꯁꯅꯨ ꯃꯆꯥ ꯑꯣꯏꯁꯅꯨ ꯋꯥ ꯉꯥꯡ ꯀꯥꯟꯗ ꯋꯥꯉꯥꯡ ꯁꯉꯥꯡ ꯍꯥꯏꯕꯁꯤꯕꯨ ꯑꯗꯨꯝ ꯌꯥꯎꯗꯦꯕ ꯑꯩꯈꯣꯏ ꯃꯅꯤꯄꯨꯔꯒꯤ ꯂꯩꯔꯤꯕ ꯀꯩꯅꯣꯁꯤꯡꯁꯦ
ꯑꯨꯝ ꯃꯥꯒꯤ ꯃꯁꯥ ꯃꯁꯥꯒꯤ ꯁꯦꯜꯐ ꯏꯀꯣ ꯌꯥꯝ ꯋꯥꯡꯅꯔꯒꯀꯣ
ꯑꯥ ꯍꯥꯏꯗꯤ ꯑꯩ ꯄꯣꯖꯤꯁꯟ ꯄꯣꯖꯤꯁꯟ ꯑꯃ ꯄꯥꯏꯔꯕꯅꯤ ꯈꯣꯠꯂꯕꯅꯤ ꯍꯥꯏꯕꯒꯤ ꯃꯑꯣꯡꯗ ꯑꯗꯨꯃꯥꯏꯅ ꯋꯥꯁꯦ ꯑꯗꯨꯝ ꯉꯥꯡꯉꯦꯕ ꯍꯥꯏꯗꯤ ꯐꯅ ꯃꯥꯒꯤ ꯂꯣꯡꯀ ꯑꯣꯏꯒꯦꯔꯥ ꯃꯊꯛ ꯑꯣꯏꯒꯦꯔꯥ ꯑꯗꯨꯝ ꯇꯇꯥꯗ ꯃꯥꯝꯃ ꯍꯥꯏꯔꯒ ꯑꯗꯨꯝ ꯐꯖꯅ ꯍꯥꯏꯅꯕ ꯌꯥꯕ ꯋꯥ ꯉꯥꯛꯇꯅꯦꯕ
ꯑꯗꯨꯒ ꯍꯥꯏꯅ ꯍꯥꯏꯕ ꯒꯨꯝꯕ ꯑꯗꯨꯝꯕ ꯈꯪꯗꯦ ꯑꯩꯈꯣꯏ ꯃꯗꯤ ꯃꯩꯇꯩ ꯃꯆꯥ ꯍꯥꯏꯒꯗ꯭ꯔꯥ ꯑꯩꯈꯣꯏ ꯀꯩꯅꯣꯁꯤꯒꯨꯝꯕꯁꯤ ꯌꯥꯝ ꯂꯩ
ꯍꯣꯏ ꯑꯩꯈꯣꯏꯅ ꯑꯩꯈꯣꯏꯒꯤ ꯖꯥꯠꯁꯤꯅ ꯈꯔ ꯍꯦꯟꯅꯁꯨ ꯊꯦꯡꯅꯛꯏ ꯁꯤꯒꯨꯝꯕꯩꯁꯦ
ꯑ ꯍꯣꯁꯄꯤꯇꯥꯜ ꯍꯥꯏꯕ ꯕꯦꯡ ꯍꯥꯏꯕꯀꯣ ꯑꯁ ꯃꯣꯏꯅꯒ ꯏꯁꯧ ꯂꯥꯡꯕꯗꯨꯅꯦꯕ ꯍꯩꯅꯗꯕꯁꯠꯅꯤꯕꯣ ꯊꯥꯎꯅꯤꯡꯕꯗꯀꯣ
ꯑꯁꯦꯛꯕ